ꯇꯥꯏ ꯇꯥꯏ
ꯑꯣꯝ
ꯁꯥ ꯃꯥꯟꯕꯒꯤ ꯐ꯭ꯂꯣꯔꯗ ꯇꯨꯝꯂꯒ ꯂꯩ
ꯃꯥꯏ ꯂꯥꯛꯇ꯭ꯔꯕꯣ
ꯂꯥꯛꯑꯦ
ꯑꯗꯨꯗꯤ ꯀꯔꯤ ꯆꯥꯔ ꯐꯦꯟ ꯊꯥꯔꯣ
ꯐꯦꯟ ꯊꯥꯏꯌꯦ ꯑꯗꯣ ꯑꯩ ꯑꯩꯈꯣꯏꯒꯤ ꯀꯥꯗꯣ ꯆꯥꯎ ꯃꯥꯟꯕꯤꯒꯦꯀꯣ
ꯎꯝ
ꯌꯥꯗꯕ ꯐꯦꯟꯁꯨ ꯀꯣꯟꯅꯥꯔꯗ ꯊꯥꯝꯕꯒꯤ ꯌꯥꯗꯦ ꯃꯣꯏꯒꯤ ꯌꯨꯝꯁꯤ ꯒ꯭ꯌꯥꯟ ꯃꯥꯟ ꯇꯥꯗꯦ
ꯑꯦ ꯅꯨꯡꯁꯤꯠ ꯅꯪꯒꯤ ꯄꯨꯨꯞꯇꯣ ꯆꯪꯒꯅꯤꯑ
ꯆꯥꯡꯕ ꯍꯥꯎꯔꯦ
ꯎ
ꯎꯄꯥꯏ ꯂꯩꯇ꯭ꯔꯦ
ꯃ ꯍꯣꯏ ꯆꯅꯤꯡꯉꯁ ꯁꯟꯒꯤꯅꯦ ꯑꯩꯗꯤ ꯍꯦꯟꯅ ꯄꯥꯝꯕ ꯑꯍꯥꯎꯋꯦꯗ ꯎꯝ ꯉꯥꯏ ꯍꯥꯥ
ꯃꯦ
ꯅꯣꯏ ꯅꯨꯡꯗꯥꯡ ꯄꯨꯡ ꯀꯌꯥꯗ ꯉꯁꯤ ꯆꯨꯝꯃꯦ
ꯍꯥꯥ
ꯄꯨꯡ ꯀꯌꯥꯗ ꯇꯨꯝꯔꯣꯏ
ꯉꯔꯥꯡꯔꯥ ꯉꯁꯤꯔꯥ ꯄꯨꯡ ꯑꯅꯤ ꯑꯅꯤ ꯃꯈꯥꯏꯗ ꯃꯥꯜꯂꯦ
ꯎꯝ ꯇꯨꯝꯕ ꯑꯗꯨꯝ ꯌꯥꯕ꯭ꯔꯅꯦ
ꯍꯥꯥ
ꯇꯨꯝꯕ ꯌꯥꯕ꯭ꯔꯥꯅꯦ
ꯌꯥ
ꯍꯥꯏꯗꯤ ꯇꯨꯝꯅꯤꯡꯗꯕꯗꯣ ꯍꯥꯏꯕꯗꯤ ꯃꯇꯥꯝꯗꯣ ꯍꯦꯟꯕꯒꯤ ꯑꯗꯨꯗꯒꯤ ꯇꯨꯝꯅꯤꯡ ꯇꯨꯝꯅꯤꯡ ꯍꯥꯏꯕꯗꯤ ꯇꯨꯝꯕ ꯃꯇꯝꯗꯣ
ꯍꯣꯏꯣꯏ
ꯍꯦꯟꯕꯒꯤꯦꯔꯥ ꯈꯪꯗꯦ ꯑꯗꯨꯝ ꯇꯨꯝꯅꯤꯡ
ꯊꯦꯡ ꯊꯦꯡ ꯑꯃꯅ ꯑꯗꯨꯝ ꯇꯨꯝꯕꯗꯤ ꯑꯩꯁꯨ
ꯎꯝ
ꯅꯠꯇ꯭ꯔꯗꯤꯞ ꯑꯁꯤꯗ ꯑꯣꯏꯅ ꯁꯥꯕꯅ ꯑꯩꯗꯤꯀꯣ ꯀꯔꯤꯒꯤꯔꯒꯦ ꯇꯗꯦ ꯑꯩꯁꯦ ꯊꯦꯡꯅ ꯇꯨꯝꯗꯗꯤꯀꯣ ꯉꯟꯅ ꯍꯒꯠꯄꯒꯤ ꯑꯩ ꯏꯁꯥꯁꯦ ꯁꯤ ꯅꯨꯡꯉꯥꯏꯗꯦꯕ
ꯎꯝ ꯀꯔꯤꯅ
ꯐꯪꯗꯦ ꯃꯤ ꯇꯥꯔꯗꯤ ꯀꯔꯤꯒꯤꯔ ꯄꯥꯂꯨ ꯏꯃꯥꯅꯨꯕꯤ ꯑꯩꯈꯣꯏ ꯃꯥꯟꯕꯤꯗ ꯃꯥꯁꯨ ꯉꯥꯛꯑꯦꯅ ꯍꯥꯏꯕꯅꯦ ꯃꯥꯏ ꯇꯥꯎꯋꯦ ꯍꯥꯏꯕꯒꯤ
ꯈꯪꯗꯦꯗ ꯑꯩꯈꯣꯏꯁꯦ
ꯎꯝꯝ ꯍ ꯀꯔꯤ ꯀꯔꯤ ꯇꯑꯣꯅꯤꯒꯤ
ꯍꯌꯦꯡ ꯈꯪꯗꯦ ꯍꯌꯦꯡꯁꯦ ꯍꯌꯦꯡꯒꯤ ꯄ꯭ꯂꯥꯟ ꯍꯧꯖꯤꯛꯇꯤ ꯂꯥꯏ
ꯆꯔꯖ ꯀꯥ ꯅꯌꯥꯏ
ꯖꯣꯏ ꯑꯗꯨꯒꯤ ꯆꯠꯅꯤꯡꯉꯥꯏꯁꯨ ꯍꯤꯜꯁ ꯂꯩꯇꯦ ꯑꯩꯉꯣꯟꯗꯗꯤ ꯑꯩꯒꯤ ꯍꯜ ꯇ ꯁꯦꯝꯕ ꯌꯥꯗ꯭ꯔꯦ ꯍꯥꯏ
ꯑꯗꯨꯒ ꯅꯍꯥꯟ ꯅꯪ ꯄꯨꯔꯛꯄꯗꯣ ꯑ ꯍꯨꯋꯥ ꯑꯗꯣ ꯁꯪꯒꯣꯝ ꯅꯠꯇ꯭ꯔꯁꯨ ꯑꯃꯨꯜꯒꯨꯝꯕ ꯊꯥꯅꯗꯤ ꯌꯥꯕ꯭ꯔꯥ
ꯑꯥ ꯎꯝ ꯍꯥꯎꯍꯧꯗꯕꯅꯤ ꯁꯪꯒꯣꯝꯅ ꯍꯥꯎꯕꯅꯦ
ꯑꯗꯨ
ꯑꯗꯨꯒ ꯑꯃꯨ ꯑꯃꯨꯜ ꯂꯩꯔꯗꯤꯀꯣ ꯑꯗꯨꯗꯤ ꯑ ꯀꯥꯏ ꯇꯑꯣ
ꯑꯩꯗꯣ ꯆꯥꯕꯨꯗꯤ ꯆꯥꯅꯤꯡꯕ ꯑꯗꯣ ꯆꯥꯕꯗꯣ ꯁꯦꯝꯕꯗꯣ ꯍꯥꯏꯗꯕ
ꯑꯃꯃ ꯑꯃ ꯍꯥꯎꯗꯤ ꯍꯥꯎ ꯇꯕꯅꯤ ꯁꯪꯒꯣꯝꯅꯗꯤ ꯍꯥꯎꯕꯅꯤ ꯑꯗꯨ ꯑꯣꯏꯁꯨ ꯑꯥ ꯑꯗꯨꯁꯨ ꯇꯥꯛꯑꯣ ꯍꯥꯏꯕꯗꯤ ꯆꯞ ꯆꯗꯤ ꯆꯞ ꯃꯥꯟꯅꯥꯏꯌꯦꯗꯅ ꯃꯥꯅ ꯃꯍꯤ ꯑꯣꯏꯕꯒꯤ ꯑꯗꯨꯅ ꯑꯃꯥꯗꯨꯅ ꯃꯍꯤ ꯅꯠꯇꯕ ꯑ ꯆꯤꯅꯤ ꯍꯥꯞꯄ ꯎꯝ ꯆ ꯆꯤꯅꯦ ꯍꯥꯞꯄꯨ ꯍꯥꯎꯕꯅꯦ ꯆꯥꯔꯣ
ꯑꯗꯣ ꯁꯪꯒꯣꯝ ꯍꯥꯞꯇ꯭ꯔꯁꯨ ꯆꯤꯅꯤ ꯈꯛꯇ ꯍꯥꯞꯄ ꯌꯥꯕ꯭ꯔꯥ
ꯌꯥꯕꯨꯗꯤ ꯑꯗꯨ ꯑꯣꯏꯔꯁꯨ ꯁꯪꯒꯣꯝ ꯍꯥꯞꯄꯅ ꯍꯦꯟꯅ ꯍꯥꯎꯕꯗꯣ ꯑꯗꯨꯒꯤꯅꯤ
ꯍꯥꯏꯗꯣ ꯑꯃꯨꯒꯨꯝꯕꯁꯦ
ꯑꯃꯨ ꯑꯥ ꯑꯃꯨꯜ ꯑꯗꯨꯏꯁꯨ ꯑꯃꯨꯜ ꯑꯃꯨꯜꯁꯨ ꯌꯥ
ꯑꯃꯨ ꯑꯃꯨ ꯍꯥꯞꯇ꯭ꯔꯁꯨ ꯑꯗꯨꯝ ꯍꯣꯏ ꯆꯤꯅꯤ ꯈꯛꯇ ꯍꯥꯞꯄꯒ ꯆꯥꯗ꯭ꯔ ꯈꯪꯗꯦ
ꯑꯃꯨꯛ ꯍꯥꯞꯄꯣ ꯑꯗꯨꯅ ꯍꯦꯟꯅ ꯍꯥꯎꯅꯤ
ꯑꯃꯣꯒꯤ ꯃꯅꯥꯝꯗꯣ ꯑꯩꯗꯤ ꯇꯥꯟꯕ
ꯑꯗ ꯀꯨꯏꯅ ꯈꯔ ꯇꯥꯎꯔꯗꯤ ꯌꯥꯕꯅꯤ ꯃꯩꯅ ꯊꯔꯀꯅꯤ ꯅꯪꯒꯤ ꯑꯣꯛꯁꯥ ꯊꯣꯡꯕ ꯍꯥꯏꯕ꯭ꯔꯅꯦ
ꯍꯗꯦꯗ ꯑ ꯇꯥꯎꯗꯅꯤ
ꯑꯗꯨꯗꯤ ꯄꯤꯦꯛꯄꯅꯤꯅꯀꯣ ꯏꯁꯤꯡ ꯌꯥꯝꯗ꯭ꯔꯁꯨ ꯆꯅꯤꯤꯒ ꯍꯥꯄꯒ ꯑ ꯍꯅ
ꯑꯗꯨꯒ ꯀꯣꯀꯥꯔꯗꯨ ꯀꯥꯞꯊꯣꯛꯄ ꯌꯥꯗꯕ꯭ꯔꯥ
ꯑ ꯌꯥꯕꯅꯦ ꯌꯥꯕꯅꯤ ꯀꯨꯀꯥ ꯇ ꯀꯥꯞ ꯀꯦ ꯇꯥꯥꯎꯔꯦ ꯏꯁꯤꯡ ꯌꯥꯝꯕ ꯍꯥꯞꯀꯅꯨ ꯍꯥꯏꯕꯗꯤ ꯑꯃꯨꯜꯗꯣ ꯑ ꯍꯥꯞꯄꯅꯤꯗꯅ
ꯑꯣꯝ
ꯍ
ꯑ ꯀꯥꯄ꯭ꯔꯒ ꯑꯃꯨꯀꯥ ꯑꯃꯨꯛ ꯑ ꯍꯥꯟꯅ ꯀꯨꯀꯔꯗ ꯆꯤꯅꯤ ꯍꯥꯞꯄꯒ ꯀꯥꯞꯀꯅꯤꯀꯣꯞ ꯍꯥꯞꯄꯒ ꯇꯣꯏꯔꯒ ꯑꯃꯨꯛ ꯍꯥꯞꯄꯒ ꯑꯃꯨꯛꯀ
ꯑꯥ ꯇꯗꯥꯑꯣꯣ ꯑꯥ ꯑ ꯍꯣꯏ
ꯍꯧꯖꯤꯛ ꯀꯗꯤ ꯍꯥꯏꯌ ꯑꯣ ꯅꯖꯥꯔꯒꯦ ꯍꯧꯖꯤꯛꯄꯨꯗꯤ ꯊꯦꯡꯉꯦꯕ ꯅꯦꯛꯁꯁꯤꯒꯤ ꯍꯌꯦꯡꯒꯨꯝꯕ ꯆ ꯍꯌꯦꯡ ꯍꯪꯆ
ꯎꯝ ꯁꯪꯒꯣꯝ ꯁꯪꯒꯣꯝ ꯁꯪꯒꯣꯝꯒ ꯊꯣꯡꯉꯗꯤꯀꯣ ꯑꯩꯗꯤꯀꯣ
ꯁꯪꯒꯣꯝꯗꯤ ꯑꯩꯈꯣꯏ ꯑꯩꯈꯣꯏ ꯂꯩꯀꯥꯏꯗ ꯂꯩꯕꯨꯗꯤ ꯂꯥꯛꯑ ꯑꯗꯣ
ꯑ ꯍꯧꯖꯤꯛ ꯐꯪꯗꯦ ꯑꯩ ꯅꯍꯥꯟ ꯑꯩꯅ ꯅꯈꯣꯏꯗ ꯂꯥꯛꯑꯦꯗꯅ ꯑꯗꯨꯗꯨꯗꯤ ꯐꯪꯉꯦ ꯇꯔꯥ ꯇꯔꯥꯒꯤ ꯍꯥꯏꯕꯗꯤ ꯁꯪꯒꯣꯝ ꯑꯃꯗꯣ ꯑꯗꯨꯗꯤ ꯅꯠꯇꯕꯀꯣ ꯇꯤ ꯏꯁꯄꯤꯦꯁꯦꯜ ꯍꯥꯏꯅ ꯂꯥꯛꯌꯦꯗꯅ
ꯑꯥ ꯍꯥꯏꯗꯤ ꯑꯗꯨ ꯅꯠꯇꯕ ꯁꯪꯒꯣꯝ ꯍꯥꯏꯔꯤꯁꯦ ꯃꯍꯤꯗꯣ ꯐ꯭ꯔꯦꯁꯇꯣ ꯑꯗꯨ ꯂꯥꯛꯑꯕ
ꯑꯣ ꯑꯦꯚ꯭ꯔꯤꯗꯦꯗꯣ ꯑꯗꯨꯅ ꯊꯣꯡꯕ ꯅꯨꯡꯉꯥꯏꯕꯅꯦꯕ
ꯎꯝ
ꯑꯣꯀꯦ ꯑꯩꯅ ꯊꯤꯕ ꯈꯪꯉꯦ ꯍꯧꯖꯤꯛꯇꯤ ꯈꯪꯗ꯭ꯔꯦ ꯅꯥꯛꯄꯨꯔꯥ ꯂꯥꯛꯇ
ꯏꯃꯥꯟꯅꯕꯤꯒꯤ ꯔꯣꯝꯗ ꯂꯩꯔꯝꯕꯁꯨ ꯌꯥꯏ
ꯎꯝ ꯍꯥꯡꯉꯨ ꯂꯥꯏꯇ꯭ꯔꯗꯤ ꯂꯥꯏꯇꯦꯗꯅ
ꯎꯝ
ꯂꯩ ꯑꯗꯨꯗꯤ ꯑꯗꯨ ꯑꯃꯨꯜꯗꯣ ꯇꯥꯎꯑꯣ ꯑꯗꯨꯁꯨ ꯍꯥꯎꯕꯨꯗꯤ ꯍꯥꯎꯅꯤꯩ ꯑꯗꯨ ꯁꯣ ꯃꯅꯝꯗꯣ ꯈꯔ ꯀꯥꯟꯕꯒꯤꯅꯦ ꯑꯩꯈꯣꯏ ꯄꯥꯝꯗꯕꯗ ꯃꯨꯗꯣ
ꯍꯣꯏ ꯃꯅꯥꯝꯗꯣ ꯄꯥꯝꯗ ꯄꯥꯂꯁꯨ
ꯄꯥꯝꯗꯦ ꯃꯅꯥꯅ ꯝ ꯑꯁ ꯁꯦꯀꯦꯟ ꯍꯦꯟ ꯂꯥꯎꯕ ꯆꯠꯂꯤꯉꯩꯗ ꯌꯨꯝꯒꯤ ꯐꯤꯔꯣꯜ ꯁꯦꯠꯅꯤꯡꯉꯥꯏ ꯅꯥꯏꯗꯦ ꯍꯥꯏꯗꯤ
ꯌꯨꯝꯒꯤꯁꯨ ꯂꯩꯇꯦ ꯃꯄꯥꯟ ꯊꯣꯛꯣꯡꯅꯤꯡꯉꯥꯏꯁꯨ ꯂꯩꯇꯦ
ꯑꯗꯨꯗꯤ ꯑꯗꯨꯝ ꯂꯩꯠꯂꯤ ꯎ
ꯌꯨꯝꯒꯤꯗꯤ ꯈꯔ ꯐꯥꯔꯦ ꯍꯥꯏꯗꯤ ꯑꯗꯨꯝ ꯁꯨꯔꯒ ꯆꯄ ꯌꯥꯏꯅ ꯌꯨꯝꯗꯗꯤ ꯉꯄꯥꯟ ꯊꯣꯡꯅꯤꯡꯉꯥꯏꯗꯨꯅꯦ
ꯁꯨ ꯇꯤ ꯁꯥꯔꯠ ꯀꯨꯝꯕ ꯂꯤꯠꯂꯤꯉꯤꯗꯅ ꯑꯗꯨꯒꯤ ꯑꯄꯥꯥꯟ ꯅꯤꯡꯁꯣꯟ ꯉꯅꯥꯥꯏꯗ ꯑꯁꯨ ꯁ ꯑꯒꯦ ꯍꯌꯔꯖ ꯇꯣꯡꯉꯥꯏ ꯂꯥꯏꯇ꯭ꯔꯦꯦ ꯑꯃꯗꯤ ꯁꯦꯝꯕ ꯌꯥꯗ꯭ꯔꯦ ꯑꯃꯗꯤ ꯈꯪꯗꯦ ꯌꯥꯒꯗ꯭ꯔꯥ ꯌꯥꯔꯣꯏꯗ꯭ꯔꯥ ꯅꯍꯥꯟꯁꯨ ꯑꯩ ꯆꯠꯅꯤꯡꯕ ꯀꯟꯕꯅꯦ
ꯎꯝ
ꯑꯩꯒꯤ ꯏꯃꯥꯟꯅꯕꯗꯣ ꯆꯠꯁꯤꯔꯥꯅ ꯍꯣꯏ ꯆ ꯆꯠꯖꯔꯅꯅꯤ ꯑꯩ ꯀ ꯍꯁ ꯌꯥꯗ꯭ꯔꯦꯁ ꯃ ꯌꯥꯗ꯭ꯔꯦ ꯍꯥꯏ ꯍꯥꯏ ꯀ ꯀ ꯑꯣ ꯐꯥꯔꯅ
ꯎꯝ
ꯅꯥꯕꯂꯥꯏ ꯑꯗꯨꯗꯤ ꯌꯥꯔ
ꯂꯩꯏꯔꯛꯎ ꯂꯩ ꯂꯩꯔꯣ ꯂꯩꯔꯣ ꯑꯣꯟꯂꯥꯏꯟ ꯑꯣꯟꯂꯥꯏꯟꯗꯒꯤ ꯂꯥꯎꯔꯣ ꯍꯥꯏꯗꯤ ꯑꯣꯐꯔ ꯌꯦꯡꯉꯒꯀꯣ
ꯎꯝ
ꯑꯗꯨꯅ ꯐꯥꯏꯌꯦ
ꯑꯗꯨ ꯑꯩ ꯑꯩꯒꯤ ꯁꯥꯏꯖꯇꯣ
ꯅꯪꯒꯤ ꯁꯥꯏꯖ ꯀꯌꯥ ꯑꯣꯏꯕ꯭ꯔꯥ ꯑꯩꯒꯤ ꯍꯦꯟꯅ ꯈꯔ ꯄꯤꯛꯏꯀꯣ
ꯎꯝ ꯅꯪꯉꯣꯟꯗꯒꯤ ꯈꯔ ꯄꯤꯛꯏ ꯅꯪꯁꯨ ꯂꯥꯎꯕ꯭ꯔꯣ ꯑꯗꯨꯝ
ꯎꯝ ꯑꯣ ꯑꯩꯗꯤ ꯑꯣꯅꯥꯥꯏꯟꯗꯒꯤ ꯂꯑꯣꯕꯅꯦ ꯑꯗꯨ
ꯍꯤꯜꯁ ꯂꯣ ꯍꯤꯜꯁ
ꯑꯣꯟꯂꯥꯏꯟꯗꯒꯤ ꯑꯗꯨꯝ ꯑꯩꯒꯤ ꯅꯠꯇꯦ ꯑꯗꯣ ꯏꯆꯦ ꯑꯃ ꯀꯥꯗ ꯂꯩꯌ‌ꯦꯗꯅ ꯑꯗꯣ ꯑꯩ ꯏꯆꯦꯒꯤ ꯃꯆꯦꯗꯣ ꯑꯍꯥꯟꯕꯗꯣ ꯃꯥꯁꯨ ꯑꯗꯨꯝ ꯂꯥꯎꯕꯅꯦꯕ ꯅꯣꯏꯒꯤ ꯑꯅꯤꯒꯤ ꯁꯥꯏꯁꯨ ꯆꯞ ꯃꯥꯟꯅꯔꯝꯒꯅꯤ ꯑꯩꯒꯤ ꯑꯩꯒꯤ ꯌꯦꯗꯤꯏ ꯃꯥꯁꯨ ꯄꯤꯛꯄꯅꯦꯕ ꯑꯗ‌ꯣ ꯃꯥꯗꯣ ꯑꯦꯂꯤ ꯁꯣꯄꯤ ꯈꯥꯡꯉꯤꯗꯅ ꯑꯗꯨꯗꯒꯤ ꯂꯥꯎꯕꯅꯦ ꯃꯥꯁꯨ ꯑꯗꯨꯝ ꯂꯥꯎꯕꯅ‌ꯦ
ꯍꯧꯖꯤꯛꯇꯤ ꯄꯩꯁꯥ ꯄꯩꯁꯥ ꯂꯥꯏꯔꯀꯥꯟꯗ ꯑꯩꯈꯣꯏ ꯇꯧꯃꯤꯟꯅꯁꯦ
ꯑꯩꯗꯤ ꯂꯥꯎꯅꯤꯡꯗꯦꯗ ꯂꯋ ꯂꯋ ꯂꯋ ꯅꯤꯡꯉꯦ ꯑꯗꯣ ꯄꯩꯁꯥ ꯂꯩꯗꯕꯤꯀꯣ ꯑꯩꯉꯣꯟꯗ ꯂꯩꯕ ꯁꯤꯡꯗꯣ ꯌꯥꯝ ꯋꯥꯡꯉꯦꯕ ꯑꯗꯨꯒꯤ
ꯎꯝ ꯑꯣ ꯇꯨꯔꯁꯨ ꯑꯩꯈꯣꯏꯗꯤ ꯍꯥꯏꯕꯗꯤ ꯑꯃ ꯇꯣꯡꯕꯁꯨ ꯅꯠꯇꯅ ꯀꯁꯨ ꯀꯥꯏꯗꯦꯗꯅꯣ ꯍꯥꯏꯕꯗꯤ ꯑꯗꯨꯝ ꯑꯣꯀꯦꯁꯟ ꯂꯣꯀꯦꯁꯟ ꯈꯛꯇꯅꯤꯗꯅ ꯍꯤꯜꯁꯇꯤ ꯑꯃ ꯑꯅꯤ ꯂꯥꯏꯔꯗꯤ ꯑꯗꯨꯝ ꯌꯥꯔꯦ
ꯑꯗꯣ ꯍꯥꯏꯗꯤ ꯈꯔ ꯅꯦꯝꯕ ꯄꯥꯝꯕ ꯑꯩꯒꯤꯗꯨ ꯋꯥꯡꯃꯥꯟꯈ꯭ꯔ‌ꯦꯕ
ꯎꯝ ꯍꯣꯏ ꯑꯩꯈꯣꯏꯗꯤ ꯇꯣꯡꯕ ꯍꯥꯏꯗꯕꯅꯤꯅ
ꯆꯠꯊꯣꯛ ꯆꯠꯊꯣꯛ ꯆꯠꯁꯤꯟ ꯀꯥꯟꯗ ꯌꯥꯝ ꯋꯥꯅ ꯆꯠꯄꯗꯣ ꯅꯨꯡꯉꯥꯏꯇꯦ ꯑꯗꯨꯗ
ꯑ ꯍꯣꯏ ꯄꯥꯎ ꯐꯅꯔꯁꯦꯀꯣ ꯑꯗꯨ ꯅꯨꯡꯉꯥꯏꯔꯦ
ꯍꯣꯏ ꯍꯌꯦꯡ
ꯍꯣꯏ ꯍꯣꯏ ꯄꯧ ꯐꯅꯔꯁꯦ ꯑꯗꯨ
ꯎꯝ ꯐꯔ‌ꯦ ꯐꯔ‌ꯦ